ꯇꯥꯕ꯭ꯔꯣ ꯎꯝ ꯀꯩ ꯇꯔꯤꯀꯦ
ꯑꯣ ꯊꯕꯛ ꯍꯂꯑꯒ ꯁꯨꯝ ꯂꯩꯔꯝꯕꯅꯦ ꯅꯪꯗꯤ
ꯎꯝ ꯑꯩꯗꯤ ꯆꯥꯛ ꯌꯦꯟꯁꯥꯡ ꯊꯣꯡꯕ ꯍꯧꯔꯒꯦꯅ ꯇꯧꯔꯤꯌꯦ
ꯑꯣ ꯉꯜꯦꯀꯣ
ꯎꯝ ꯉꯂꯦ
ꯎꯝ ꯀꯩ ꯃꯊꯦꯜ ꯊꯣꯡꯉꯅꯤ ꯉꯁꯤꯗꯤ
ꯈꯪꯗꯦ ꯅꯥꯀꯨꯞꯄꯤꯒ ꯑꯂꯨꯒ ꯃꯁꯔꯨꯝꯒ ꯂꯧꯊꯣꯛꯑ ꯂꯩꯦ ꯀꯔꯤ ꯊꯣꯡꯗꯣꯏꯅꯣ ꯈꯪꯗꯦ ꯑꯉ ꯆꯥꯖꯔ ꯌꯦꯅ ꯍꯦ
ꯎꯝ ꯁꯥꯀꯤꯤꯟꯖꯥꯁꯨ ꯅꯨꯄꯤ ꯑꯣꯏꯕꯁꯦ ꯇꯟꯗꯤ ꯇꯜꯂꯦꯀꯣ ꯃꯔꯝꯗ ꯍꯥꯏꯔꯗꯤ
ꯎꯝ
ꯍꯧꯒꯠꯂꯦ ꯆꯥꯛ ꯊꯣꯡꯅꯤ ꯅꯨꯡꯗꯥꯡ ꯇꯥꯔꯦ ꯆꯥꯛ ꯊꯣꯡꯅꯤ ꯑꯁ ꯅꯨꯃꯤꯠ ꯑꯃꯗ ꯆꯥꯛ ꯑꯃꯨꯔꯛ ꯑꯃꯨꯔꯛ ꯆꯥꯔꯒꯩ ꯂꯣꯏꯁꯤꯟꯕ ꯌꯥꯔꯗꯤ ꯌꯥꯝ ꯐꯗꯧꯅꯦ
ꯅꯦ ꯍ ꯀ
ꯅꯪꯗꯤ ꯆꯥꯛ ꯌꯦꯤꯟꯖꯥꯡ ꯊꯣꯡꯕ ꯅꯨꯡꯉꯥꯏꯕ꯭ꯔꯥ ꯀꯃꯥꯏꯅ ꯇꯧꯒꯦ
ꯅꯨꯡꯉꯥꯏ ꯑꯗꯨꯝ
ꯎꯝ
ꯎꯣꯏ
ꯉꯁꯤꯗꯤ ꯀꯩꯀꯩ ꯇꯧꯔꯒ ꯂꯩꯒꯦ
ꯍ ꯀꯣꯏ ꯂ ꯑ ꯑꯥꯎ ꯇꯥꯏꯌꯦ
ꯊꯕꯛ ꯆꯤꯟꯕ꯭ꯔꯣ
ꯆꯗ ꯑꯩꯅ ꯑꯩꯈꯣꯏ ꯏꯃꯕꯥꯗ ꯋꯥ ꯉꯥꯡꯒꯅꯨ
ꯑꯥ ꯃꯥ ꯉꯁꯤꯗꯤ ꯀꯃꯥꯏ ꯀꯃꯥꯏ ꯇꯧꯔꯒ ꯂꯦꯟꯒꯦ
ꯉꯁꯤꯗꯤ ꯑꯗꯨꯝ ꯂꯩꯗ ꯇꯨꯝꯕ ꯆꯥꯕ ꯂꯣꯏꯔꯦ
ꯎꯝ ꯅꯨꯡꯉꯑꯌꯦ ꯎꯝ ꯁꯥꯕꯒ ꯂꯝꯕꯤ ꯆꯠꯄꯁꯨ ꯋꯥꯕꯅ
ꯎꯝ ꯋꯥꯕꯅꯦ
ꯀꯣꯛ ꯑꯁꯦ ꯂꯣꯏ ꯆꯤꯛꯏ
ꯑ
ꯑꯥ ꯑꯌꯨꯛꯇꯤ ꯀꯩ ꯃꯊꯦꯜ ꯆꯥꯔꯒꯦ
ꯑꯌꯨꯛ ꯃꯥꯏꯔꯦꯟ ꯊꯣꯡꯕ ꯆꯥꯏ
ꯎꯝ ꯎꯝ ꯃꯔꯤ ꯆꯠꯄꯁꯤꯡꯁꯦ ꯄꯥꯝꯕ꯭ꯔꯥ ꯀꯃꯥꯏ ꯇꯧꯒꯦ
ꯃꯔꯤ ꯆꯠꯄꯁꯤꯡꯁꯦ ꯑꯁ ꯈꯪꯗꯗ ꯆꯝꯐꯨꯠ ꯑꯣꯏꯅ ꯄꯥꯝꯃꯤꯗ ꯃꯔꯤ ꯆꯠꯄꯁꯤꯡꯗꯨꯗꯤ
ꯑꯥ
ꯅꯪꯒꯤꯗꯃꯛꯇꯤ ꯀꯩ ꯍꯤꯟꯖꯥꯡꯁꯤꯅ ꯈ꯭ꯋꯥꯏꯗꯩ ꯍꯥꯎꯒꯦ
ꯀꯥꯡꯁꯣꯏꯒꯨꯝꯕ ꯍꯥꯏꯗꯤ ꯌꯦꯟꯒꯨꯝꯕꯗ ꯅꯠꯇꯕ ꯌꯦꯟꯒꯨꯝꯕꯗꯨꯗꯤ ꯑꯗꯨꯝ ꯃꯤ ꯂꯣꯏꯅ ꯑꯃ ꯄꯥꯝꯃꯦ ꯑꯗꯨꯅꯤ ꯑꯗꯨꯅ
ꯑꯥ ꯑꯥ
ꯀꯥꯡꯁꯣꯏ ꯄꯥꯥꯝꯃꯦ
ꯑꯥ ꯎꯝ
ꯍꯌꯦꯡꯗꯤ ꯀꯩꯀꯩ ꯇꯧꯅꯤ
ꯀꯩꯝ ꯇꯧꯔꯣꯏꯗ ꯑꯗꯨꯝ ꯂꯩꯒꯅꯤ
ꯑꯥ ꯂꯧꯗꯤ ꯎꯕ꯭ꯔꯣ ꯀꯃꯥꯏ ꯇꯧꯒꯦ
ꯑꯧ ꯂꯧ ꯂꯣꯏꯔꯦ ꯑꯩꯈꯣꯏ
ꯑꯣ ꯉꯜꯂꯦꯅꯦ
ꯎꯝ
ꯎꯝ
ꯑꯩꯈꯣꯏꯗꯣ ꯗꯥꯏꯔꯦꯛ ꯆꯦꯡꯅ ꯊꯥꯖꯤꯟꯕꯗꯣ ꯑꯗꯨꯃꯥꯏꯅ ꯇꯧꯕ
ꯑꯣ ꯑꯣ ꯑꯣ ꯑꯗꯨꯅꯁꯨ ꯊꯕꯛ ꯁꯝꯃꯦꯗꯀꯣ
ꯎꯝ
ꯊꯥꯕ ꯈꯣꯠꯄ ꯑꯃꯒ ꯐꯣꯏꯈꯤꯅꯤ ꯂꯧꯍꯣꯟ ꯐꯣꯏꯈꯤꯅꯤ ꯑꯁ ꯊꯕꯛ ꯌꯥꯝ ꯆꯪꯉꯦ ꯑꯗꯨꯗꯤ
ꯎꯝ
ꯑꯗꯣ ꯀꯔꯝꯕꯅꯗꯤ ꯐꯧ ꯍꯦꯟꯅ ꯊꯣꯛ ꯆꯥꯔꯀꯣ
ꯍꯧꯖꯤꯛꯀꯤ ꯑꯩꯈꯣꯏꯅ ꯍꯧꯖꯤꯛ ꯇꯧꯏꯤ ꯍꯥꯏꯕꯁꯦ
ꯑꯥ
ꯁꯤꯁꯦ ꯐꯖꯅ ꯇꯧꯔꯗꯤ ꯌꯥꯝ ꯊꯣꯛꯑꯦ ꯍꯥꯏ ꯑꯗꯨꯕꯨ ꯇꯜꯂꯗꯤ ꯌꯥꯝ ꯊꯣꯛꯇꯕ
ꯑꯣ
ꯐꯖꯅ ꯁꯦꯕꯥ ꯇꯧꯗ꯭ꯔꯗꯤꯀꯣ
ꯑꯥ
ꯍꯧꯖꯤꯛꯁꯦ ꯀꯩꯅꯣꯒꯤ ꯕꯤꯟꯁ ꯑꯁꯥꯡꯕꯒꯤ ꯃꯅꯥꯗꯣ
ꯑꯥ
ꯑꯗꯨꯗ ꯈꯪꯕ꯭ꯔꯥ
ꯑꯧ ꯈꯪꯉꯦ ꯍꯣꯏ ꯍꯋꯥꯏ ꯑꯁꯥꯡꯕꯤꯒꯤ ꯃꯅꯥꯗꯣ ꯑꯥ
ꯑꯗꯨ ꯏꯃꯥꯅ ꯍꯦꯛꯂꯛꯑꯦ ꯑꯗꯨ ꯆꯥꯔꯅꯤ ꯑꯗꯨꯒ ꯑꯜꯂꯨꯒ ꯅꯀꯨꯞꯄꯤꯒ ꯀꯩꯅꯣ ꯄ꯭ꯔꯣꯟꯁ ꯂꯩꯕ ꯄ꯭ꯔꯣꯟꯁ ꯃꯆꯥ ꯃꯆꯥꯗꯣ ꯑꯀꯪꯕꯗꯣ ꯑꯗꯨꯒ ꯀꯪꯉꯥꯏ ꯆꯥꯔꯥꯅꯤ
ꯑ ꯈꯥꯖꯤꯡ ꯍꯥꯎꯕꯅꯦ ꯑꯗꯨꯁꯨ ꯌꯥꯝꯅ ꯈꯥꯖꯤꯡꯒ ꯅꯥꯀꯨꯞꯄꯤꯒ ꯆꯥꯕꯗꯣ
ꯎꯝ
ꯑꯍꯥꯎꯕ ꯈꯛꯇꯪ ꯆꯥꯗꯣꯏꯔꯦ ꯆꯥꯛ ꯐꯖꯅ ꯆꯥꯔꯅꯤꯀꯣ ꯈꯨꯕꯤꯒ ꯆꯤꯈꯥꯏꯈꯤꯅꯤꯀꯣ
ꯑꯁ ꯑꯁ ꯑꯁ ꯌꯦꯡꯕ ꯇꯥꯔꯦ ꯍꯣꯔꯦꯟ ꯀꯔꯝꯍꯥꯏꯅ ꯇꯧꯕꯗꯣ
ꯑꯥ ꯌꯦꯡ ꯌꯦꯡꯒ ꯆꯥꯗ꯭ꯔꯗꯤ ꯌꯥꯔꯔꯣꯏ
ꯎꯝ
ꯈꯣꯏꯁꯤꯁꯨ ꯆꯥꯕ ꯀꯟꯕ ꯉꯥꯛꯇꯅꯦ
ꯑꯣ
ꯑꯩꯁꯨ ꯆꯥꯕ ꯀꯜꯂꯦ
ꯑꯥ
ꯑ ꯅꯈ꯭ꯋꯥ ꯍꯦꯅꯦ
ꯑꯣ ꯑꯩꯁꯨ ꯆꯥꯛꯒꯦ ꯌꯥꯝ ꯆꯥꯒꯂꯦ
ꯎꯝ ꯑꯗꯨꯒꯅꯦ
ꯑꯥ
ꯑꯆꯥꯄꯣꯠ ꯆꯥꯕꯗ ꯄꯨꯛ ꯊꯟꯒꯦꯕꯀꯣ
ꯃ ꯃꯥꯅꯦ
ꯆꯥꯛ ꯆꯥꯗ꯭ꯔꯤ ꯐꯥꯎ ꯑꯩꯗꯤ ꯁꯨꯡꯌꯥ ꯌꯥꯔꯣꯏ
ꯎꯝ ꯑꯩꯁꯨ ꯇꯧꯋꯦ ꯑꯗꯨꯃꯥꯏꯅ
ꯎꯝ
ꯆꯥꯛꯀꯤ ꯃꯤ ꯑꯣꯏ
ꯎꯝ
ꯆꯥꯛꯀ ꯆꯥꯕꯤꯗ꯭ꯔꯗꯤ ꯑꯩ
ꯑꯗꯨꯗꯅꯦ
ꯏꯅꯔꯖꯤ ꯀꯌꯥꯝ ꯂꯩꯔꯣꯏ ꯄꯥꯡꯒꯜ ꯀꯌꯥꯝ ꯂꯩꯔꯔꯣꯏ ꯂꯦꯡꯕ ꯐꯥꯎ ꯉꯝꯃꯔꯣꯏ
ꯑꯗꯨꯅꯦ ꯉꯁꯤ ꯅꯨꯡꯗꯥꯡꯁꯦ ꯆꯥꯛ ꯆꯥꯍꯧꯗ꯭ꯔꯕ ꯍꯌꯦꯡꯁꯦ ꯅꯥꯒꯦ ꯇꯧ ꯏꯅꯦ
ꯎꯝ
ꯁꯥ
ꯆꯥꯛꯀꯤ ꯃꯤ ꯑꯣꯏꯔ ꯎꯝ
ꯏꯃꯥꯅ ꯌꯥꯝ ꯅꯣꯛꯅꯤꯡꯕꯅꯦ ꯍꯧꯖꯤꯛꯁꯦ ꯇꯞꯅ ꯂꯥꯛꯑꯒ ꯑꯩꯉꯣꯟꯗ ꯄꯥꯏꯔꯒ ꯏꯁꯤꯡ ꯁꯥꯔꯦ ꯆꯥ ꯊꯣꯡ ꯑꯩꯅ ꯅꯣꯡꯅꯤꯡꯕꯁꯤꯗꯤꯔ ꯈꯥꯡꯉꯤꯅꯦ
ꯄꯥꯏ ꯂꯩꯇꯦ ꯅꯠꯇ꯭ꯔꯥ
ꯍꯋꯥꯏ ꯂꯩꯇꯦ ꯅ ꯆꯥꯛꯇ ꯊꯣꯡꯕꯁꯤꯡ ꯁꯥꯔꯦꯁꯤꯅꯦ ꯃ ꯃꯥꯜꯂꯦ ꯑꯦꯛꯁꯟꯒ ꯇꯧꯔꯒ
ꯃꯥ ꯃꯥꯒꯤ ꯊꯕꯛ ꯍꯥꯏꯗꯅꯦ
ꯎꯝ
ꯎꯝ
ꯅꯪꯗꯤ ꯌꯨꯝꯒꯤ ꯆꯥꯛ ꯌꯦꯟꯖꯥꯡ ꯅꯤꯡꯁꯤꯡꯉꯝꯒꯅꯤꯅꯦ ꯊꯕꯛ ꯆꯠꯂꯕꯅꯤꯅ
ꯌ ꯌꯨꯝꯗ ꯂꯩꯌꯦ ꯌꯨꯝꯗ ꯂꯩꯔꯒ ꯆꯠꯄꯅꯦ
ꯑꯣ ꯐꯩꯌꯦ ꯑꯗꯨꯗꯤ
ꯎꯝ ꯑꯗꯣ ꯑꯁ ꯋꯥꯕꯅꯁꯨ ꯁꯤꯒꯦ ꯇꯧꯔꯦ ꯌꯨꯝꯗ ꯂꯩꯕꯁꯨ ꯄꯩꯁꯥ ꯊꯣꯛꯇꯕ ꯃꯄꯥꯟ ꯆꯠꯂꯁꯨ ꯋꯥꯕ ꯈꯪꯗꯦ ꯌꯨꯝꯗ ꯅꯨꯡꯉꯥꯏꯅ ꯄꯣꯊꯥꯔꯒ ꯂꯩꯅꯤꯡꯈ꯭ꯔꯦ
ꯑꯩꯗꯤ ꯍꯟꯗꯛꯇꯤ ꯂꯩꯔꯅꯤ
ꯎꯝ ꯑꯩꯁꯨ ꯂꯩꯔꯒꯦ ꯇꯧꯕꯅꯦ ꯑꯗꯣ ꯑꯁ ꯈꯔ ꯐꯔꯛ ꯇꯥꯔꯕ
ꯎꯝ
ꯋꯥꯕꯒꯤ ꯃꯇꯤꯛ ꯐꯪꯉꯗꯤ ꯐꯕ ꯋꯥꯕꯒꯤ ꯃꯇꯤꯛ ꯐꯪꯗꯕꯒ ꯑꯁ
ꯑꯣ ꯎꯝ ꯀꯩꯅꯣ ꯊꯕꯛ ꯁꯨꯕꯁꯤꯕꯨ ꯐꯖꯅ ꯁꯨꯗ꯭ꯔꯣ
ꯍꯥꯥ
ꯍꯥꯏꯗꯤ ꯄꯩꯁꯥ ꯄꯤꯗ꯭ꯔꯣ
ꯀꯩꯒꯤ ꯑ
ꯅꯪꯅ ꯊꯕꯛ ꯆꯠꯂꯦ ꯍꯥꯏꯗꯣ
ꯑꯥ ꯄꯤꯕꯨꯗꯤ ꯄꯤꯌꯦꯕꯀꯣ
ꯎꯝ ꯌꯥꯝ ꯄꯤꯗꯕ ꯎꯝ ꯑꯗꯨꯗꯤ ꯏꯕꯥꯅꯤ ꯊꯕꯛ ꯇꯧꯃꯤꯟꯅꯕ ꯆꯠꯂꯁꯤꯔꯣ
ꯌꯥꯏꯑꯦ ꯑ ꯑꯗꯣ ꯍꯥꯏ ꯋꯥ ꯑꯥ ꯑꯥ ꯕꯤꯖꯤꯅꯦꯁꯀꯨꯝꯕ ꯇꯧꯕꯁꯤꯅ ꯐꯒꯗꯧ ꯃꯥꯜꯂꯦ
ꯄꯩꯁꯥꯗꯣ ꯇꯨꯡꯁꯤꯟꯗꯗꯤ ꯌꯥꯔꯣꯏꯅꯦ ꯍꯥꯟꯅ ꯇꯨꯡꯁꯤꯟꯗꯗꯤ ꯌꯥꯔꯣꯏꯅꯦ
ꯎꯝ ꯑꯗꯨꯁꯨ ꯆꯨꯝꯃꯦ
ꯑꯩꯁꯨ ꯈꯜꯂꯤꯅꯦ ꯕꯤꯖꯤꯅꯦꯁꯇꯤ ꯍꯧꯖꯤꯛ ꯍꯧꯖꯤꯛ ꯅꯠꯇꯦꯗ
ꯑꯥ
ꯇꯨꯡ ꯂꯥꯛꯀꯗꯕꯁꯤꯗ ꯇꯧꯗ꯭ꯔꯗꯤ ꯌꯥꯗ꯭ꯔꯦꯗꯅ ꯄꯩꯁꯥ ꯊꯣꯛꯇ꯭ꯔꯗꯤ ꯍꯤꯡꯕ ꯌꯥꯗꯦꯕ
ꯑꯥ ꯃꯥꯅꯦ ꯑꯗꯣ ꯑꯩꯗꯤ ꯕꯤꯖꯤꯅꯦꯁ ꯁꯤꯁꯨꯅꯦ ꯍꯩꯇꯕ ꯈꯪꯕ꯭ꯔꯥ ꯍꯥꯟꯅ ꯑꯃꯔꯛ ꯇꯧꯔꯝꯃꯦꯕꯀꯣ
ꯑꯥꯎ
ꯇꯧꯕ ꯍꯥꯏꯁꯦ ꯑ ꯏꯊꯟꯇ ꯇꯧꯕ ꯅꯠꯇꯦꯕ ꯏꯃꯥꯟꯅꯕꯤ ꯑꯅꯤꯒ ꯑꯩꯈꯣꯏ ꯑꯍꯨꯝ ꯇꯧꯃꯤꯟꯅꯕꯅꯦꯕꯀꯣ
ꯑꯣ
ꯑ ꯑꯗꯣ ꯕꯤꯖꯤꯅꯦꯁ ꯇꯧꯕꯁꯨ ꯌꯥꯝ ꯋꯥꯕ ꯃꯥꯜꯂꯦ
ꯋꯥꯕꯅꯦ ꯄꯩꯁꯥꯅ ꯌꯥꯝ ꯂꯥꯛꯑꯗꯤ ꯂꯥꯛꯑꯦ ꯂꯥꯛꯇ꯭ꯔꯒꯅ ꯂꯥꯛꯇ꯭ꯔꯦ
ꯑꯥ ꯑꯁ ꯑꯥ
ꯇꯣꯡꯉꯗꯤ ꯌꯥꯝ ꯇꯣꯡꯕ
ꯑꯥ ꯊꯦꯡ ꯊꯦꯡꯅ ꯌꯨꯝꯗꯁꯨ ꯊꯦꯡ ꯊꯦꯡꯅ ꯍꯜꯂꯛꯀꯅꯤ ꯑꯁ ꯑꯗꯨꯒꯅꯦ ꯅꯨꯡꯗꯥꯡꯒꯁꯦ ꯂꯣꯏꯅ ꯍꯛꯆꯥꯡꯁꯦ ꯂꯣꯏ ꯌꯥꯗ꯭ꯔ ꯃꯥꯜꯂꯦꯕꯀꯣ ꯋꯥꯔꯨ ꯕꯒꯤꯗꯣ ꯑꯗꯨꯒꯤ ꯑꯁ ꯅꯨꯡꯗꯥꯡꯗꯒꯁꯦ ꯇꯨꯝꯕ ꯀꯥꯟꯗ ꯅꯥꯍꯦꯌꯦ
ꯍꯦ ꯍꯦ ꯍꯦ
ꯎꯝ
ꯄꯩꯁꯥ ꯌꯥꯝ ꯄꯥꯏꯔꯗꯤ ꯅꯨꯡꯉꯥꯏꯔꯅꯤꯅꯦ
ꯍꯣꯏ ꯑꯗꯣ ꯄꯩꯁꯥ ꯄꯥꯏꯅꯕꯒꯤ ꯂꯝꯕꯤꯁꯦ ꯈꯪꯗ꯭ꯔꯤꯁꯤꯅꯦꯅꯦ ꯌꯥꯝ ꯂꯨꯔꯤꯁꯦ
ꯑꯗꯨꯅꯤ
ꯑꯗꯣ ꯀꯃꯥꯏꯅ ꯇꯧꯔꯒ ꯑꯁ
ꯏꯁꯤꯡꯁꯦ ꯆꯥꯛ ꯌꯦꯡꯕ ꯍꯩꯇ꯭ꯔꯦ ꯑꯩ
ꯆꯥꯛ ꯊꯣꯠꯄ꯭ꯔꯣ ꯆꯥꯛ ꯀꯟꯕ꯭ꯔꯣ
ꯊ‌ꯣꯠꯄ ꯑꯗꯨꯒꯤ
ꯑꯣ
ꯃꯣꯕꯥꯏꯜ ꯃꯣꯕꯥꯏꯜ
ꯑꯗꯨꯏꯗꯤ ꯈꯨꯠꯀꯤ ꯃꯔꯤ ꯑꯃꯈꯛꯇꯪ ꯍꯥꯞ ꯆꯤꯜꯂꯣ ꯆꯥꯛ ꯊꯣꯠꯂꯗꯤ ꯌꯥꯝꯅ
ꯑꯣ ꯌꯥꯝꯃꯦ ꯍꯥꯏꯌꯦ
ꯈꯨꯠ ꯈꯨꯠ ꯃꯔꯤ ꯑꯃ ꯐꯥꯎ ꯅꯣꯏ ꯃꯤ ꯌꯥꯝꯗꯕ‌ꯩ ꯑꯣꯏꯔꯝꯃꯅꯤ ꯑꯗꯨꯏꯗꯤ
ꯅꯠꯇꯦ ꯈꯨꯠ ꯑꯃ ꯍꯧꯖꯤꯛ ꯈꯨꯠ ꯑꯃ ꯑꯣꯏꯔꯦ
ꯑꯣ
ꯌꯥꯔ‌ꯦ
ꯆꯥꯛ ꯊ‌ꯣꯠꯃꯜꯂꯁꯨ ꯆꯥꯕ ꯉꯝꯗꯦꯗꯀꯣ
ꯑꯧ ꯊꯣꯠꯄ ꯊꯣꯠꯄ ꯆꯥꯗꯕꯁꯨ ꯀꯟꯕ ꯆꯥꯅꯤꯡꯉ‌ꯦ ꯑꯩꯗꯤ
ꯑꯣ ꯑꯩꯁꯨ ꯀꯟꯕ ꯆꯥꯅꯤꯡꯉꯦ ꯑꯗꯨꯒꯤ ꯌꯥꯅ ꯌꯥꯅꯔꯒ ꯆꯥꯏꯌꯦ ꯑꯩꯈꯣꯏꯗꯤ
ꯎꯝ
ꯑꯗꯣ ꯍꯥꯏꯗꯤ ꯁꯨꯄ꯭ꯔ ꯐꯥꯏꯟ ꯈꯛꯇꯪ ꯆꯥꯃꯜ ꯆꯥꯔꯁꯨ ꯊꯕꯛ ꯆꯠꯄꯅꯦꯅ ꯑꯃꯨꯛꯀ ꯅꯨꯡꯊꯤꯟꯗ ꯋꯥꯕꯀꯣ
ꯑꯧ ꯑꯣꯏꯗꯨꯅꯤ
ꯎꯝ ꯍꯥꯏ
ꯋꯥꯔꯥꯕ‌ꯣ
ꯋꯥꯔ‌ꯦ
ꯌꯥꯝ ꯉꯟꯅ ꯍꯜꯂꯛꯏꯗ
ꯑꯍꯥ ꯍ‌ꯣꯏ ꯄꯨꯡ ꯑꯍꯨꯝ ꯇꯥꯗ꯭ꯔꯤꯉꯩꯗꯒꯤꯗꯤ ꯍꯦꯛꯇ ꯍꯜꯂꯛꯑꯦ ꯑꯗꯣ ꯉꯁꯤꯗꯣ ꯑꯩ ꯕꯖꯥ꯭ꯔꯁꯨ ꯊꯣꯛꯅꯤꯡꯉꯥꯏ ꯂꯩꯒꯤ ꯑꯃꯨꯛꯀ ꯕꯖꯥ꯭ꯔꯁꯨ ꯊꯣꯛꯎꯕ ꯑꯗꯨꯒꯤ
ꯅꯣꯏꯗꯁ‌ꯦ ꯕꯖꯥ꯭ꯔ ꯅꯛꯄ꯭ꯔꯣ
ꯍꯣꯏ ꯑꯗꯨꯝ ꯌꯥꯝ ꯅꯛꯄꯗꯤ ꯅꯠꯇꯦ ꯈꯔ ꯑꯗꯨꯝ ꯂꯥꯞꯄꯦ ꯑꯗꯨꯏꯁꯨ ꯑꯗꯨ ꯌꯥꯝ ꯂꯥꯞꯄꯃꯛꯁꯨ ꯅꯠꯇꯦ
ꯎꯝ
ꯌꯥꯝ ꯐꯩꯅ
ꯅꯣꯏ ꯂꯧ ꯀꯌꯥꯝ ꯆꯥꯎꯅ ꯎꯒꯦ
ꯌꯥꯝ ꯆꯥꯎꯗꯦꯗ ꯑꯩꯈꯣꯏꯗꯤ ꯑꯩꯈꯣꯏꯒꯤ ꯂꯩꯇ꯭ꯔꯦ
ꯑꯣꯥ
ꯃꯤꯒꯤꯗ ꯇꯧꯕꯗꯣ
ꯑꯣ ꯑꯣ ꯂꯧꯁꯥꯟ ꯄꯤꯔꯒ ꯑꯥ